ꯎ ꯎꯝ ꯚꯣꯏꯁ ꯑꯃꯗ ꯅꯪ ꯃꯨ ꯊꯜꯂꯨꯀꯣ ꯍꯣꯏ ꯑꯃꯨꯛ ꯊꯣꯛꯄꯒꯨꯝ ꯇꯧꯕꯅꯦꯕꯀꯣ ꯑꯗꯨꯒꯤ ꯃꯩ ꯃꯔꯨ ꯄꯥꯝꯕꯔꯣ ꯌꯥꯝ ꯂꯩ ꯔꯕꯣ
ꯀꯒꯤ ꯅꯣꯡꯃꯥꯏꯒꯤꯗꯨ ꯌꯨꯦꯝ ꯄꯤꯒ ꯎ ꯃꯔ ꯔꯣꯅꯤ ꯐꯥꯏꯕ
ꯑꯣ ꯀꯩꯅꯣ ꯀꯩꯅꯣ ꯆꯂ ꯃꯉꯥꯒꯤꯗꯣ ꯃꯉꯥ ꯃꯉꯥ ꯄꯣꯏ ꯃꯉꯥ ꯇꯧꯕꯗꯣ ꯄꯔꯔꯗꯤ ꯑꯩꯉꯣꯟꯗ ꯌꯦꯃꯦꯂꯦ
ꯎꯝ
ꯎꯝ ꯃꯣꯏꯁꯦ ꯑꯗꯨꯝ ꯂꯣꯂꯒ ꯇꯧꯗꯣꯏꯔꯣ ꯅꯠꯇ꯭ꯔꯒ ꯃꯤꯍꯄꯣ ꯆꯦꯀꯤꯗꯃ
ꯍ
ꯑꯁꯤ ꯃꯌꯥꯡ ꯑꯅꯤꯁꯤ ꯂꯥꯛꯑꯣ ꯂꯥꯛꯑꯣ ꯑꯁꯤꯁꯤ ꯂꯥꯛꯑꯣꯑꯣ
ꯀꯔꯤ ꯇꯧꯅꯤꯡꯉꯣ
ꯁꯅꯔ ꯍ ꯇꯎ ꯌꯥ ꯑꯗꯨꯅꯤ ꯊꯕꯛ ꯂꯩꯇꯕꯨꯒꯤꯗꯣ ꯑꯦ ꯀꯅꯥꯒꯤꯔꯣ ꯁꯤꯁꯦ ꯌꯥꯝ ꯂꯩ ꯍꯝ ꯍꯝ ꯍꯝ ꯃꯅꯤꯁꯤ ꯋꯥꯗ ꯎꯝ ꯑ ꯅꯣꯏꯁꯦ ꯅꯪꯁꯦ ꯁꯤꯒꯨꯝꯕꯁꯦ ꯀꯥꯏꯗ ꯐꯪꯕ꯭ꯔꯥ ꯑ
ꯑꯝ
ꯌꯥꯝꯅꯅꯤꯗ ꯎꯝ
ꯂꯗꯤ ꯎꯝ
ꯀꯍ ꯇ ꯅꯃꯤ ꯃꯥꯅꯤꯅꯦ
ꯅꯗꯤ
ꯑꯦ ꯇꯄꯣꯏ ꯌꯥꯗ ꯔꯦꯁꯤꯗꯤ
ꯌꯥꯏꯗ
ꯍꯦꯔꯥꯟ ꯀꯃꯥꯏꯅ ꯇꯧꯕꯧꯕ
ꯔꯣꯝ ꯂꯩ ꯃꯈꯥꯗ ꯀ ꯀꯩꯅꯁꯤ ꯇꯧꯅꯤꯡꯉꯥꯏ ꯂꯩꯦ ꯌꯦꯡꯉ ꯇꯨ
ꯃꯦꯞ ꯌꯦꯡꯕ ꯁꯋꯥꯗ ꯂꯩꯕꯅꯦ
ꯑ ꯑ ꯑ ꯎꯝ ꯇꯧꯒꯦ ꯇꯧꯒꯦ ꯑꯃꯨꯛꯐꯛꯇ ꯀꯣꯏ ꯁꯥꯒꯦ ꯉꯁꯤꯅꯦ ꯐꯥꯗꯦꯗ ꯃꯣꯏꯗꯤ ꯀꯥꯏꯅ ꯐꯪꯉꯤꯗꯥꯠꯅꯣ ꯁꯤꯁꯦ
ꯎ
ꯃꯅꯤ ꯀꯁꯤꯅꯤ
ꯎ ꯑꯗꯨ ꯑꯗꯨ ꯆꯇꯔꯤ
ꯅ
ꯎꯝ
ꯏꯕꯥꯅꯤꯖꯒ ꯆꯥꯅ ꯏꯕꯥꯅꯤ ꯇ
ꯎꯝ
ꯍꯝ ꯃꯥꯏ ꯃꯅꯛꯇꯥ ꯇꯧꯁꯦ ꯇꯗ ꯑ ꯑꯗꯨꯗꯃꯨꯛ ꯀꯧꯁꯦ ꯁ ꯅꯌꯦ ꯅ
ꯅ ꯃꯔꯁꯤ ꯍ ꯆꯠꯇꯔꯦ ꯌꯥꯗꯦ ꯌꯥꯗ꯭ꯔꯦ ꯑꯃꯛ ꯇ ꯀ ꯁꯔꯅꯦ ꯀꯅꯥꯅꯣ ꯀꯅꯥꯔꯣ ꯁꯥꯗꯤꯁꯤ ꯁꯔꯣ ꯁꯔꯣ ꯍꯣꯇ ꯑꯔꯤ ꯊꯅꯦ ꯑꯗ ꯀ ꯅ ꯆꯗꯤ ꯑꯁꯤꯁꯦ ꯃꯣꯏ ꯂꯩꯕ ꯇꯥꯔꯦꯀꯣ
ꯁꯤꯔꯣ ꯁꯤ ꯑ ꯃꯤꯁꯟ ꯂꯩꯕꯅꯦ ꯁꯅꯤꯡꯉꯥꯏꯁꯨ ꯁ ꯂꯩ
ꯑꯣ ꯑꯗꯣ ꯀꯩꯅꯣ ꯀꯩꯅꯣ ꯌꯨꯁꯤꯤ ꯅꯦ ꯅ ꯀꯣ ꯎꯦ ꯗꯨꯀꯥꯟꯗ
ꯑ ꯑꯗꯨꯗꯣ ꯎꯝ ꯃꯔꯛ ꯃꯔꯛꯇ ꯖꯤꯅ ꯂꯧꯅꯤꯉꯥꯏ ꯄꯤꯕꯅꯦ
ꯑꯥ
ꯎꯝ
ꯍꯗꯦ ꯍꯇ꯭ꯔꯦ ꯑ
ꯎꯝ
ꯑꯁꯤ ꯑꯅꯤ ꯑꯁꯤ ꯑꯅꯤꯁꯨ ꯌꯥꯝ ꯊꯕꯛ ꯂꯩ ꯊꯕꯒꯤꯗ ꯌꯥ ꯑꯁꯤ ꯅꯝꯕꯔ ꯑꯅꯤ ꯁꯨꯁꯦ ꯏꯅꯥꯛ ꯈꯨꯣꯏꯁꯨ ꯃꯥꯟꯗꯦ ꯃꯥꯅ ꯍꯔꯗ
ꯎꯝ
ꯎꯝ ꯎꯝ
ꯀꯅꯤ ꯃꯤ ꯂꯥ ꯂꯗꯤ ꯀꯣ
ꯍ ꯁꯤꯔꯦ ꯄꯨꯂꯞ ꯄ꯭ꯔꯣꯃꯣꯁꯟ ꯑꯣ ꯀꯣꯏꯅꯤ ꯁꯤꯔꯦ ꯅꯨꯄꯤꯅ ꯑꯗꯨꯗꯣ
ꯑ ꯅꯝꯕꯔ ꯋꯥꯟ ꯅꯨꯄꯤꯒꯤ ꯃꯥꯅꯤ
ꯑꯥ ꯀꯧꯅꯥ ꯇ ꯍꯁꯦ ꯁꯦꯐ ꯖꯣꯟ ꯇ ꯍꯥꯁꯦ ꯀꯅꯥꯗꯔꯦ ꯂꯪꯂꯤꯉꯥꯏ ꯀꯩꯀꯩ ꯅꯣꯏ ꯅꯣꯏꯕ ꯌꯥꯕ꯭ꯔꯥ
ꯄꯥꯏꯅꯤꯡꯉꯥꯏꯗꯤ ꯂꯩ ꯄ꯭ꯂꯦꯟꯗ ꯇꯣꯡꯒ ꯄꯥꯏꯕꯗꯨ
ꯑ
ꯑꯣ ꯁꯣꯏ ꯐꯔꯦ ꯁꯣꯏ ꯐꯦ
ꯃꯣꯏꯁ ꯀꯠꯇꯂꯦ ꯏꯕꯅꯤ
ꯑꯦ ꯂꯥꯎ ꯇꯨꯗꯤ ꯄꯔꯁꯦ ꯅꯤ
ꯀ ꯀꯥꯏ ꯄꯥꯏꯁꯤ꯭ꯔꯣ
ꯂꯑꯣ ꯁꯤꯗ ꯅꯠꯇꯦ ꯇ ꯅꯠꯇꯦ ꯇ ꯅꯠꯇꯦ
ꯀ
ꯑꯗꯨ ꯅꯠꯇꯦ꯫
ꯑ ꯒꯔꯤ ꯂꯥꯛꯑꯦ ꯒꯔꯤ ꯂꯛꯑꯦ ꯒꯔꯤ ꯂꯛꯑꯦ ꯒꯔꯤ ꯂꯛꯑꯦ꯫ ꯅꯣꯏ ꯀꯥꯞꯇꯣꯏꯔꯥ꯫
ꯑꯦ
ꯒꯥꯔꯤ ꯒꯥꯔꯤꯗ ꯆꯦꯡꯈ꯭ꯔꯕ ꯀꯃꯥꯏꯅ ꯆꯦꯡꯕ꯭ꯔꯥ꯫
ꯑ ꯑꯗꯨ ꯆꯦꯟꯈꯔꯦ꯫ ꯒꯔꯤꯅꯠꯇꯦ꯫
ꯎꯝ꯫
ꯑꯩꯉꯣꯟꯗ ꯇꯝꯃꯦ꯫
ꯑꯣ ꯁꯤꯔꯤꯅꯤꯀꯣ꯫
ꯁꯔꯤ ꯈꯪꯗꯦ ꯑꯩꯗꯨꯒ꯭ꯌꯟ ꯇꯗꯦ꯫ ꯀꯥꯏꯗ ꯀꯥꯞꯄꯤꯅꯣ꯫ ꯑꯩꯁꯨ ꯎꯗꯦꯕꯀꯣ ꯑꯃꯨꯛ ꯀꯥꯞꯄ ꯃꯐꯝꯗꯣ꯫
ꯎꯝ
ꯑꯣ ꯑꯩꯈꯣꯏ ꯍꯣꯏ ꯍꯣꯏ ꯌꯥꯏꯌꯦ ꯌꯥꯏꯌꯦ ꯫ ꯀꯔꯝ ꯂꯩꯕ꯭ꯔꯥ ꯁꯨꯃꯥꯡ ꯂꯩꯕ꯭ꯔꯥ꯫
ꯍꯔ ꯀꯦꯀꯔ ꯃꯥꯂꯦꯗ꯫
ꯑꯗꯣ ꯑꯣꯏꯔꯃꯥꯜꯂꯦ꯫ ꯑꯩ ꯑꯃꯃꯨꯛꯄꯨ ꯀꯥꯄꯣꯅꯦ ꯀꯥꯔꯤ ꯀꯥꯄꯣ꯭ꯔ ꯒꯟꯃꯥꯟ ꯇꯗꯔꯦ꯫ ꯂꯧꯗ ꯂꯧꯒ ꯂꯪꯒꯣꯔ꯫ ꯅꯪ ꯏ ꯂꯩꯇꯦ꯫
ꯎꯝ꯫
ꯂꯥꯎ ꯑꯩ ꯄꯤꯒꯦ꯫ ꯑꯪ꯫ ꯍꯣꯏ ꯁꯤꯈ꯭ꯔꯕꯣ꯫
ꯑꯩꯁ ꯀꯇꯥ
ꯑꯁ ꯈꯪꯍꯧꯗꯕꯤꯗ ꯀꯞꯄꯥꯗꯣ꯫ ꯀꯥꯏꯔꯤ ꯀꯥꯞ ꯄꯛꯄꯅꯣ꯫ ꯏꯁ꯫
ꯅꯩ ꯌꯥꯝꯅ ꯅꯞꯄꯤꯍꯦ ꯅꯪꯗꯤ꯫
ꯎꯝ꯫ ꯏꯅꯦ ꯁꯥꯁꯤꯔꯣ ꯏꯅꯤꯃꯤ ꯂꯥꯛ ꯑꯦ ꯏꯅꯤꯃꯤ ꯂꯥꯛ ꯑꯦ꯫
ꯃꯇꯥꯏꯗ ꯆꯠꯂꯣ ꯃꯣꯏ ꯃꯅꯥꯛꯇ ꯄꯨꯟꯅ ꯆꯠꯂꯁꯦ꯫
ꯌꯨꯝ ꯃꯈꯥ ꯆꯠꯅꯤꯡꯉꯏ
ꯑꯥ꯫
ꯑꯣ ꯀꯨꯝꯕ ꯂꯩꯗꯤ ꯏꯁꯅ ꯅꯨꯡꯉꯥꯏꯒꯗꯕ꯫
ꯀꯩ ꯏꯁꯀꯣꯞ ꯄꯝꯕꯔꯣꯅ꯫
ꯅꯪꯒꯤ ꯂꯩꯕ꯭ꯔꯥ꯫
ꯍꯩꯔꯣꯠ ꯑꯩ ꯑꯦ ꯂꯩꯏꯁꯦ꯫ ꯊꯔꯤ ꯑꯦꯁ ꯑꯃꯈꯇ ꯑꯗꯣ ꯑꯇꯣꯞ ꯄꯗꯤ ꯂꯩꯇꯦ꯫ ꯑꯁꯤꯗ ꯌꯦꯡꯁꯤꯁꯦ ꯑꯁꯤ ꯌꯨꯝꯗ ꯂꯩꯕ꯭ꯔꯥ ꯂꯩꯇꯕꯔꯗꯣ꯫ ꯂꯩꯩꯔꯗꯤ ꯄꯤꯒꯦ꯫
ꯇꯧꯔꯂꯩꯅ ꯁꯤ
ꯁꯄ꯭ꯔꯦꯠꯈꯔ ꯄꯥꯝꯕ꯭ꯔꯣ꯫
ꯀꯒꯤꯁ ꯄ꯭ꯔꯁꯔꯅ
ꯑꯦꯌꯥ
ꯑꯅꯤ ꯌꯥꯔꯗ ꯏꯁꯀꯤꯦ ꯀꯃꯔ ꯌꯥꯏ
ꯍꯩ ꯍꯥꯏꯕ
ꯑꯦꯁ ꯑꯦꯝꯖꯤ ꯏ ꯑꯦꯦꯝ ꯄꯤꯒꯤ
ꯑ ꯑ ꯑ ꯃꯣꯏ ꯀꯩꯒꯤꯅꯣ ꯐꯣꯝ ꯂꯩꯇꯦ ꯇꯨ ꯑꯦꯁꯗꯤ ꯂꯩꯌꯦ ꯄꯥꯝꯕ꯭ꯔꯥ
ꯇꯨ ꯑꯦꯁꯤ ꯂꯩ